ꯆꯦ ꯀꯩꯇꯧꯔꯤꯅꯣ
ꯍꯜꯂꯣ
ꯇꯥꯏꯌꯦꯀꯣ
ꯍꯜꯂꯣ
ꯀꯩꯗꯥ ꯌꯧꯔꯦ ꯅꯪ
ꯍꯥꯥ ꯀꯩ ꯍꯥꯏꯕ
ꯑꯩ ꯀꯩꯗꯧꯔꯒ ꯂꯩꯔꯦ ꯍꯧꯖꯤꯛꯇꯤ
ꯑꯩꯁꯦ ꯍꯧꯖꯤꯛ ꯇꯨꯝꯒꯦ ꯇꯧꯔꯤꯌꯦ ꯅꯪꯗꯤ
ꯍꯜꯂꯣ
ꯑꯣ ꯀꯩꯗꯧꯔꯤꯅꯣ ꯅꯪꯗꯤ
ꯇꯗꯤꯌꯦ ꯏꯆꯦ
ꯇꯥꯕ꯭ꯔꯣ
ꯅꯪ ꯅꯈꯣꯟ ꯇꯥꯗꯤꯌꯦ ꯏꯆꯦ
ꯇꯕ꯭ꯔꯣ ꯍꯜꯂꯣ ꯍꯜꯂꯣ ꯍꯜꯂꯣ ꯇꯕ꯭ꯔꯣ
ꯆꯥꯛꯇꯤ ꯆꯥꯔꯕꯣ
ꯎꯝ ꯇꯥꯗꯕ꯭ꯔꯣ ꯍꯜꯂꯣ ꯍꯜꯂꯣ ꯍꯜꯂꯣ ꯇꯥꯕꯔ ꯍꯜꯂꯣ ꯍꯜꯂꯣ ꯍꯜꯂꯣ ꯍꯜꯂꯣ ꯍꯜꯂꯣ
ꯍꯜꯂꯣ
ꯑꯥ
ꯑꯥ ꯕꯔꯣ ꯍꯜꯂꯣ
ꯀꯩꯗꯧꯅꯣꯆꯦ
ꯇꯨꯝꯒꯦ ꯇꯧꯔꯤꯌꯦ ꯅꯪꯗꯤ
ꯑꯩꯁꯨ ꯍꯧꯖꯤꯛꯇꯤ ꯐꯪꯉꯌꯦ ꯆꯥꯛ ꯆꯥꯕ ꯂꯣꯏꯔꯒ
ꯀꯩ ꯏꯟꯁꯥꯡ ꯆꯥꯔꯦ
ꯑꯩꯈꯣꯏ ꯍꯋꯥꯏ ꯆꯥꯏꯑꯦ ꯅꯪꯗꯤ ꯀꯩ ꯆꯥꯏꯑꯦ
ꯑꯩ ꯑꯩ ꯆꯥꯛ ꯆꯥꯗ꯭ꯔꯤꯌꯦ
ꯑꯣ
ꯑꯩ ꯉ ꯉꯁꯥꯏ ꯉꯁꯥꯏꯗꯣ ꯑ ꯉꯁꯥꯏ ꯁ꯭ꯀꯨꯜ ꯍꯜꯂꯛꯑꯒ ꯆꯥꯕꯅꯦꯕꯀꯣ ꯑꯗꯨꯒꯤ
ꯑꯥ
ꯄꯨꯡ ꯄꯨꯡ ꯃꯉꯥꯗ ꯆꯥꯕꯤꯈ꯭ꯔꯦꯕ꯫ ꯑꯗꯨꯒꯤ ꯆꯥꯅꯤꯡꯗꯕ꯫ ꯅꯪꯒꯤ ꯅꯦꯠꯋꯛ ꯅꯨꯡꯉꯥꯏꯕ꯭ꯔꯥ꯫
ꯑꯩꯒꯤ ꯅꯦꯋꯥꯛ ꯍꯧꯒꯤꯛꯄꯨꯗꯤ ꯅꯨ ꯉꯥꯢꯑꯦ꯫
ꯈꯪꯗꯦ꯫ ꯅꯪꯒꯤ ꯅꯦꯠꯋꯛ ꯅꯨꯡꯉꯥꯏꯇꯕ ꯃꯥꯜꯂꯦ ꯅꯪꯒꯤ ꯀꯩꯅꯣꯗꯣ ꯈꯣꯟꯖꯦꯜꯗꯣ꯫ ꯃꯔꯛ ꯃꯔꯛꯇ ꯇꯠꯂꯦꯕ
ꯑꯣ ꯈꯇꯗꯤ ꯑ ꯃꯥ ꯇꯉ ꯇꯅꯦ
ꯑꯣ ꯉꯁꯤꯗꯤ ꯀꯥꯏ ꯆꯠꯀꯦꯅ
ꯑꯩꯁꯨ ꯀ꯭ꯂꯥꯁ ꯆꯠꯂꯦ ꯉꯁꯤꯗꯤ
ꯑꯣ ꯅꯨꯡꯉꯥꯏꯕ꯭ꯔꯥ ꯀ꯭ꯂꯥꯁꯇꯣ
ꯍꯣꯏ ꯅꯨꯡꯉꯥꯏꯕꯗꯤ ꯅꯨꯡꯉꯥꯏꯌꯦ
ꯎꯝ
ꯃꯁꯤꯅ ꯂꯣꯏꯔꯅꯤ
ꯎꯝ ꯎꯝ
ꯀꯅꯥ ꯀꯅꯥ ꯑꯣ ꯀꯅꯥ ꯀꯅꯥ ꯂꯩꯔꯤꯅꯣ
ꯍꯧꯖꯤꯛꯔꯣ
ꯑꯣ
ꯑꯣ ꯑꯩꯒ ꯏꯃꯥꯟꯅꯕꯤꯒ ꯂꯩꯌꯦ
ꯑꯣ ꯅꯣꯏꯒꯤ ꯀꯩꯅꯣꯗꯣ ꯅꯪꯅ ꯍꯧꯖꯤꯛ ꯂꯩꯔꯤꯗꯣ
ꯑꯥ
ꯑꯗꯨꯗ ꯀꯩꯅꯣ ꯇꯧꯗꯕ꯭ꯔꯥ ꯌꯥꯝ ꯏꯁꯇ꯭ꯔꯤꯛ ꯇꯧꯗꯕ꯭ꯔꯥ ꯐꯣꯟ ꯄꯥꯏꯍꯟꯕ꯭ꯔꯥ
ꯏꯁꯀ꯭ꯔꯤꯛ ꯇꯧꯗꯦ ꯐ ꯍꯥꯏꯗꯤꯈꯣꯏ ꯐꯣꯟ ꯇꯝꯕꯁ
ꯑꯥ ꯑꯥ ꯑꯥ ꯑꯗꯨꯗꯤ ꯐꯥꯏꯅꯦ
ꯑꯥ ꯅꯤꯐꯨꯉꯥ ꯇꯝꯃꯤꯀꯣ
ꯑꯥꯎ ꯑꯥ ꯁꯝꯃꯤꯠꯇꯗꯤ ꯇꯧꯗꯦꯀꯣ ꯑꯗꯨꯗꯤ
ꯑꯥ
ꯐꯣꯟ ꯁꯨꯝꯃꯤꯠꯗꯤ ꯇꯧꯗꯦꯀꯣ ꯑꯗꯨꯗꯤ
ꯑꯥꯎ ꯐꯣꯟ ꯁꯝꯃꯤꯠ ꯇꯧꯗꯦ ꯑꯥ
ꯑꯣ ꯑꯗꯨꯗꯤ ꯅꯨꯡꯉꯥꯏꯔꯝꯒꯅꯤꯅꯦ
ꯎ ꯑ ꯑꯅꯥꯥꯏꯗꯤ
ꯐ꯭ꯔꯤ ꯑꯣꯏꯃꯟꯖꯒꯤ ꯉꯥꯏ ꯊꯤ ꯀꯥꯏ
ꯑꯗ ꯅꯣꯏ ꯀꯩꯅꯣ ꯄꯨꯡ ꯀꯌꯥꯗ ꯍꯧꯒꯠꯂꯛꯀꯦ ꯑꯌꯨꯛꯇ
ꯑꯩ ꯑꯩꯈꯣꯏ ꯍꯧꯒꯠꯅꯤꯡꯕ ꯃꯇꯝꯗ ꯑꯗꯨꯝ ꯍꯧꯂꯦꯗ
ꯌꯥꯝ ꯑꯗꯨꯗꯤ ꯌꯥꯝ ꯅꯨꯡꯉꯥꯏꯅ ꯌꯨꯝꯒ ꯆꯞ ꯃꯥꯟꯅꯔꯦꯅꯦ
ꯑꯣ ꯌꯨꯝꯗꯒꯤ ꯈꯔ ꯐꯥꯔꯦ ꯁꯤꯗꯒꯤ ꯍꯦꯟ
ꯀꯩꯅꯣ ꯏꯟꯁꯥꯡꯗꯤ ꯍꯥꯎꯕ꯭ꯔꯥ
ꯑꯁ ꯍꯦꯟꯖꯥꯡꯗꯤ
ꯏꯟꯖꯥꯡ
ꯏꯟꯖꯥꯡ ꯎꯝ ꯅꯪꯒꯤ ꯀꯟꯖꯜꯗꯣ ꯑꯃꯨꯛ ꯇꯠꯂꯦ
ꯑ
ꯅꯦꯠꯋꯥꯛꯅ ꯑꯣꯏꯔꯝꯒꯅꯤ ꯇꯥꯗꯤ ꯇꯥꯏꯌꯦꯕꯀꯣ ꯑꯗꯣ ꯁꯦꯡꯗꯕꯀꯣ
ꯑꯣ ꯆꯦꯗꯤ ꯀꯩꯗꯧꯔꯒꯦ ꯂꯩꯔꯤꯅꯣ ꯍꯧꯖꯤꯛꯇꯤ
ꯑꯩ ꯀꯩꯅꯣ ꯇꯝꯔꯤꯌꯦ ꯃꯥꯁꯇꯔ ꯇꯧꯔꯤꯌꯦ ꯑꯩ ꯀꯩꯅꯣ ꯅ ꯆꯦꯒ ꯑꯃꯅꯩꯌꯦ ꯅꯆꯦ ꯑꯃꯗꯣ ꯑꯗꯨꯒ ꯃꯥꯟꯅꯩꯌꯦ
ꯆꯦ ꯀ ꯇꯃꯤꯟꯅꯔ ꯂꯩꯕ꯭ꯔꯣ
ꯎꯝ ꯕꯤ ꯑꯦ ꯕꯤ ꯑꯦ ꯀꯣꯂꯦꯖ ꯀꯥꯕ ꯍꯧꯕꯗꯒꯤ ꯃꯥꯒ ꯑꯗꯨꯝ ꯇꯤꯟꯅꯔꯛꯏꯅꯦ ꯏꯕꯥꯅꯤꯁꯦ
ꯑꯣ ꯅꯣꯏ ꯑꯅꯤꯁꯤꯗꯤ ꯀꯌꯥꯝ ꯄꯨꯟꯒꯦ
ꯍꯥꯥ
ꯌꯥꯔ ꯁꯤꯗꯤ ꯀꯌꯥ‌ ꯄꯨꯟ
ꯑꯦ
ꯅꯣꯏ ꯑꯅꯤ ꯀꯣꯂꯦꯁ
ꯀꯣꯂꯦꯁ ꯑꯥ
ꯁꯤꯗꯤ ꯀꯌꯥ
ꯃꯔꯤ‌ꯃ ꯃꯔꯤ ꯃꯔꯤ ꯁꯨꯔꯦ ꯃꯔꯤ ꯍꯥꯏꯗꯤ ꯕꯤ ꯑꯦ ꯗꯣ ꯆꯍꯤ ꯑꯍꯨꯝꯅꯦꯗꯅ
ꯑꯧ
ꯗꯨꯒ ꯑꯦꯝ ꯑꯦ ꯑꯦꯝ ꯑꯦ ꯀꯥꯔꯤꯁꯦ ꯆꯍꯤ ꯑꯃ ꯁꯨꯔꯦꯕ
ꯑꯝ
ꯑꯗꯨ ꯃꯔꯤ
ꯑꯣ
ꯃꯥꯒꯤ ꯃꯥꯒꯤ ꯀꯩꯅꯣꯗꯣ ꯃꯥꯒꯤ ꯋꯥꯈꯜꯒ ꯑꯩꯒꯤ ꯋꯥꯈꯜꯗꯣ ꯃꯥꯟꯅꯕ ꯍꯧ ꯏꯕꯥꯅꯤꯗꯨ ꯑꯗꯨꯒꯤ
ꯃꯥꯁꯨ ꯅꯪꯒꯤ ꯋꯥꯔꯤ ꯑꯗꯨꯝ
ꯋꯥꯔꯤ ꯑꯗꯨꯝ
ꯂꯩꯔꯤ ꯀꯌꯥꯗ ꯍꯧꯒꯠꯅꯔꯦ ꯀꯣꯂꯦꯖ ꯆꯠꯄꯗꯣ
ꯏꯁ ꯌꯥꯝ ꯊꯦꯡꯉꯦꯗ ꯑꯩꯗꯤ ꯄꯨꯡ ꯀꯩꯅꯣ ꯇꯧꯗꯦ ꯄꯨꯡ ꯍꯥꯏꯕ ꯍꯥꯏꯅꯤꯡꯉꯥꯏ ꯂꯩꯇꯦꯗ ꯑꯗꯨꯝ ꯊꯦꯡꯅ ꯇꯨꯝꯔꯗꯤ ꯑꯃꯨꯛ ꯊꯦꯡꯅ ꯍꯧꯒꯠꯂꯦ ꯑꯗꯣ ꯉꯟꯅ ꯇꯨꯝꯃꯖꯨ ꯊꯦꯡ ꯑꯗꯨꯝ ꯊꯦꯡꯅ ꯍꯧꯒꯠꯂꯦ
ꯑꯂꯥ꯭ꯔꯝ ꯑꯂꯥ꯭ꯔꯝ ꯊꯝꯕꯗꯣ ꯄꯨꯡ ꯄꯨꯡ ꯇꯔꯨꯛꯇꯅꯦꯕ ꯑꯩ ꯑꯦꯂꯥꯝ ꯊꯝꯃꯤꯗꯣ ꯑꯂꯥ꯭ꯔꯝ ꯑꯃꯨꯛ ꯑꯃꯨꯛ ꯈꯣꯡꯉꯥꯕ ꯑꯗꯨ ꯃꯨꯠꯊꯠꯂꯒ ꯑꯃꯨꯛ ꯇꯨꯝꯕ
ꯄꯨꯂꯤꯁꯅ ꯀꯌꯥ ꯀꯌꯥꯗ ꯍꯧꯔꯦ
ꯎꯝ ꯎꯝ ꯍꯧꯖꯤꯛꯀꯥꯟ ꯀꯣꯂꯦꯖ ꯇꯧꯗꯦ ꯑꯦꯛꯖꯥꯝ ꯊꯥꯔꯤꯌꯦ
ꯑꯩ ꯑꯩꯈꯣꯏ ꯁꯦꯃꯤꯁꯇꯔ ꯑꯦꯛꯖꯥꯝ ꯊꯥꯔꯤꯌꯦꯕꯀꯣ ꯉꯁꯤꯅ ꯍꯧꯕꯅꯦꯕ ꯑꯦꯛꯖꯥꯝꯗꯣ
ꯀꯔꯝ ꯀꯥꯟꯗ ꯂꯣꯏꯗꯣꯏꯔꯥ
ꯃꯊꯪ ꯃꯊꯪ ꯍꯞꯇꯥꯗ ꯂꯣꯏꯔꯅꯤ
ꯑꯣ
ꯍꯥꯏꯗꯤ ꯑꯩꯈꯣꯏꯗꯣ ꯄꯦꯄꯔ ꯑꯍꯨꯝ ꯃꯔꯤ ꯃꯉꯥ ꯈꯛꯇꯅꯦꯕ ꯄꯦꯄꯔꯗꯣ ꯑꯗꯨꯒ ꯑꯣꯐꯁꯨ ꯄꯤꯗꯦꯕ ꯑꯣꯐꯁꯨ ꯀꯩꯅꯣ ꯄꯤꯔꯁꯨ ꯅꯨꯃꯤꯠ ꯑꯃ ꯑꯗꯨꯝꯃꯥꯏꯅ ꯄꯤꯕꯗꯣ
ꯑꯣ
ꯑꯗꯨ ꯑꯣꯏꯕꯒꯤ ꯌꯥꯝ ꯉꯟꯅ ꯂꯣꯏꯁꯤꯟꯒꯅꯤꯅ ꯑꯦꯛꯖꯥꯝꯖꯦ
ꯑꯗꯨ ꯂꯣꯏꯔꯗꯤ ꯁꯝꯃꯔ ꯕ꯭ꯔꯦꯛ ꯄꯤꯗꯣꯏꯔꯥ
ꯍꯣꯏ ꯄꯤꯅꯤ
ꯑꯣ
ꯅꯣꯏꯗ ꯀ꯭ꯂꯥꯁ ꯍꯧꯕꯗꯣ ꯅꯣꯏꯒꯤ ꯀꯩꯅꯣꯗꯣ
ꯑꯩꯈꯣꯏ ꯀ꯭ꯂꯥꯁꯕꯨꯨꯗꯤ ꯍꯧꯗ꯭ꯔꯤ ꯑꯗꯨꯕꯨ ꯏꯟꯇꯔꯟꯁꯤꯞ ꯇꯧꯕ ꯀꯩꯅꯣ ꯑꯩꯈꯣꯏꯒꯤ ꯊꯥ ꯑꯃ ꯐꯥꯔꯝꯃꯅꯤ
ꯑꯣ
ꯑꯗꯣ ꯀꯩꯅꯣ ꯇꯧꯗꯕ ꯇꯦꯁ ꯑꯗꯨꯝ ꯗꯨꯝ ꯇꯧꯔꯒ ꯂꯩꯌꯦ
ꯑꯣ ꯑꯣ ꯑꯣ
ꯇꯧꯗꯕ ꯏꯟꯇꯔꯟꯅ ꯇꯧꯗꯕ ꯄ꯭ꯔꯦꯛꯇꯤꯁ ꯃꯇꯝ ꯑꯗꯨꯝ ꯇꯧꯔꯒ ꯂꯩꯕ ꯑꯗꯨꯒꯤ ꯉꯁꯤꯅꯥ ꯀꯂ꯭ꯥꯁ ꯂꯣꯏꯔꯦ
ꯑꯣ ꯑꯣ
ꯍꯌꯦꯡ ꯏꯟꯇꯔꯟ ꯇꯧꯒꯦ ꯍꯥꯏꯔꯒ ꯆꯥꯗ ꯅꯥꯔꯗꯤ ꯑꯩ
ꯑꯧ
ꯑꯗꯨꯒꯤ ꯀꯔꯝ ꯀꯟꯗꯥ ꯇꯧꯗꯣꯏꯔꯥ ꯈꯪꯗ꯭ꯔꯦ
ꯎꯝ ꯅꯪ ꯍꯧꯖꯤꯛ ꯇꯨꯝꯃꯗꯣꯏꯔꯥ
ꯑꯧ
ꯑꯣ ꯍꯣꯏ ꯍꯣꯏ ꯑꯗꯨꯗꯤ ꯇꯞꯅꯥ ꯍꯌꯦꯡ ꯑꯃꯨꯛ ꯑꯩꯉꯣꯟꯗ ꯐꯥꯎꯔꯛꯑꯣ ꯄꯥꯎ ꯐꯥꯎꯔꯛꯎꯀꫭ
ꯍꯣꯏꯅꯦ
ꯎꯝ ꯎꯝ ꯃꯪ ꯐꯔꯁꯦ
ꯍꯣꯏ ꯍꯣꯏ꯫
ꯎꯝ